ꯍꯜꯂꯣ ꯍꯜꯂꯣ ꯏꯇꯥꯥꯎ ꯇꯥꯕ꯭ꯔꯣ
ꯍꯜꯂꯣ
ꯇꯥꯕꯣ ꯇꯥꯕꯣ
ꯇꯥꯏꯌꯦ ꯇꯥꯏꯌꯦ ꯅꯪ ꯇꯥꯕ꯭ꯔꯣ
ꯇꯥꯔꯦ ꯇꯥꯔꯦ ꯀꯩꯗꯧꯔꯝꯃꯤꯅꯣ ꯏꯇꯥꯎꯕꯣ
ꯀ
ꯑꯩ ꯁꯨꯝ ꯂꯩꯔꯝꯃꯤꯌꯦ ꯏꯇꯥꯎꯍꯣꯏ ꯅꯣꯏ ꯃꯌꯥꯝ ꯏꯇꯥꯎ ꯍꯣꯏ ꯃꯌꯥꯝ ꯋꯥꯔꯤ ꯁꯥꯟꯅꯗꯕ ꯀꯨꯏꯔꯦꯅ ꯐꯣꯟ ꯇꯧꯔꯛꯏꯅꯦ ꯎꯅꯔꯦ ꯎꯅꯔꯦ
ꯀꯏꯔꯦꯅꯦ
ꯅꯪꯗꯤ ꯎꯅꯔꯕꯣ
ꯑꯔꯦ ꯀꯩ ꯀꯩ ꯀꯩ ꯃꯊꯦꯜ ꯆꯥꯔ ꯆꯥꯔꯒꯦ ꯀꯩ ꯆꯥꯔꯒꯦ ꯀꯩꯊꯦꯜ ꯆꯥꯔꯒꯦ
ꯉꯁꯤꯗꯤ ꯑꯍꯥꯎꯕ ꯑꯣꯏꯅ ꯇꯧꯔꯦ ꯌꯦꯟ ꯊꯣꯡꯕ ꯆꯥꯗꯦ ꯅ ꯌꯦꯟ ꯊꯣꯡꯉ ꯆꯥꯔꯦ
ꯑꯦ ꯑꯍꯥꯎꯕꯅꯤꯅꯦ ꯑꯗꯨꯗꯤ ꯑꯍꯥꯎꯕ ꯁꯦꯡꯉꯦꯅꯦ
ꯃꯥꯅꯤ ꯃꯥꯅꯤ ꯅꯣꯏꯗꯤ ꯀꯦꯟꯖꯥꯡ ꯀꯩ ꯃꯊꯦꯜ ꯆꯥꯔꯕ
ꯑꯩꯈꯣꯏꯗꯤ ꯀꯩꯅꯣ ꯆꯥꯗꯕꯣ ꯀꯥꯡꯁꯣꯏꯔ ꯃꯥꯜꯂꯦ ꯀꯥꯡꯁꯣꯏ ꯊꯣꯡꯉꯦ
ꯑꯣ ꯀꯅꯥꯅ ꯊꯣꯡꯒꯦ
ꯑꯩꯈꯣꯏ ꯃꯥꯅ ꯊꯣꯡꯉꯦ
ꯑꯣ
ꯎꯝ ꯌꯦꯟꯗꯣ ꯑꯁ ꯌꯦꯟꯗꯣ ꯑꯩꯈꯣꯏꯗ ꯄꯨꯜꯂꯒ ꯑꯃꯝ ꯆꯥꯁꯤꯅꯦ ꯑꯔꯤꯕ ꯑꯩꯈꯣꯏ ꯈꯨꯔꯃꯤꯠ ꯀꯌꯥ ꯌꯧꯕꯤꯗꯣ
ꯌꯥꯏ ꯌꯥꯏꯦ ꯀꯩꯅꯣ ꯑ ꯀꯔꯤ ꯃꯤꯇꯩ ꯌꯦꯟꯒꯨꯝꯕ ꯑꯗꯒꯤ ꯀꯣꯏꯂꯔ ꯀꯣꯏꯂꯔ ꯑꯣꯏꯇꯥꯔꯒꯁꯨ ꯑꯩꯈꯣꯏꯒꯤ ꯑꯔꯤꯕ ꯍꯥꯏꯇꯥꯔꯦꯅꯦꯀꯣ
ꯑꯣ ꯍꯣꯏ
ꯍꯥꯎꯑꯣꯅꯤꯅꯦ ꯅꯪ ꯍꯥꯏꯔꯒ ꯅꯤꯡꯁꯤꯡꯉꯏ ꯃꯤ ꯊꯥꯏꯅ ꯆꯥꯈꯤ ꯃꯌꯥꯝ
ꯅꯤ ꯀꯩꯅꯣ ꯇꯧ ꯑꯔꯤꯕ ꯐꯪꯉꯣꯏꯗ꯭ꯔꯣ ꯍꯧꯖꯤꯛꯁꯤꯕꯣ
ꯐꯪꯅꯤ ꯀꯩꯗꯧꯕꯩ ꯐꯪꯉꫭꯏꯗꯨꯏꯅꯣ ꯑꯗꯣ ꯕꯖꯥꯔꯗꯗꯤ ꯕꯖꯥꯔꯗꯗꯤ ꯈꯪꯗꯦꯀꯣ ꯅ ꯂꯩꯔꯛ ꯈꯨꯜꯂꯛ ꯌꯦꯟ ꯂꯣꯏꯕ ꯂꯩꯔꯛꯂꯛ ꯂꯩꯗꯅꯀꯣ
ꯑꯥ
ꯑꯩꯈꯣꯏ ꯑꯩꯈꯣꯏꯔꯣꯝꯗ ꯑꯣꯏꯇꯥꯔꯒꯗꯤ ꯐꯪꯅꯦꯕ
ꯑꯗꯨꯗꯤ ꯅꯣꯏꯔꯣꯝꯗꯒꯤ ꯅꯪꯅ ꯂꯧꯔꯒ ꯍꯥꯏꯒꯠꯂꯛꯑꯣ ꯀꯩꯅꯣ ꯆꯥꯔꯁꯦ ꯁꯏ ꯇꯗꯤ ꯀ ꯁ꯭ꯋꯥꯏꯗ ꯂꯣꯏꯅ ꯌꯦꯟꯁꯤꯗꯤꯅꯦ ꯆꯤꯛꯀꯟ ꯁꯦꯟꯇꯔꯗꯒ ꯂꯣꯏ ꯊꯝꯃꯤꯕ ꯌꯦꯟꯗꯨꯗꯤ ꯊꯥ ꯑꯍꯨꯝ ꯃꯔꯤ ꯁꯨꯕ ꯌꯦꯟꯅꯦꯕ
ꯃꯥꯅꯦ ꯃꯥꯅꯦ
ꯀꯣꯏꯂꯔ ꯍꯥꯏꯔꯁꯨ ꯆꯥꯅꯤꯡꯗꯦꯕ ꯑꯗꯨꯒꯤ ꯀꯣꯏꯂꯔꯗꯨꯗꯤ
ꯃꯣꯏꯒꯦ ꯃꯤꯟꯖꯥꯛ ꯄꯤꯖꯕꯤꯗꯣ ꯕꯣꯏꯂꯔ ꯃꯆꯤꯟꯖꯥꯛ ꯄꯤꯖꯕꯤ
ꯄꯤꯖꯕꯤꯔꯣ
ꯑꯗꯨꯗꯨꯗꯤ ꯍꯥꯕꯇꯕꯅꯦꯕ
ꯕꯣꯏꯂꯔꯒ ꯆꯞ ꯃꯥꯟꯅꯩ
ꯑꯩꯈꯣꯏꯒꯤ ꯑꯩꯈꯣꯏ ꯑꯗꯣꯝꯅꯅꯥꯀꯥꯟꯝ ꯄꯤꯖꯟꯅꯔꯤꯁꯤꯗꯤꯀꯣ ꯀꯩꯅꯩꯅꯣ ꯇꯧꯋꯦꯕ ꯑꯦ ꯎꯝ ꯀꯣꯕꯤ ꯃꯅꯥ ꯀꯣꯕꯤ ꯃꯅꯥꯒꯗꯣ ꯁꯣꯏꯔꯦꯗꯅ ꯑꯗꯨ ꯑꯗꯨꯗꯨꯒ ꯑꯗꯒꯤ ꯆꯦꯡꯀꯨꯞ ꯄꯤꯖꯩ ꯀꯣꯕꯤ ꯃꯅꯥ ꯄꯤꯖꯩ ꯑꯗꯒꯤ ꯃꯅꯥ ꯃꯁꯤꯡ ꯑꯩꯈꯣꯏꯒꯤ ꯈꯔ ꯈ
ꯍꯣꯏ ꯍꯣꯏ ꯀꯕꯣ ꯅꯥꯄꯤꯒꯨꯝꯕꯒꯗꯣ ꯑꯥ ꯑꯥ
ꯀꯕꯣ ꯅꯥꯄꯤꯗꯦ ꯑꯃꯨꯛ ꯄꯥꯛꯕꯤꯖꯗꯦ ꯑꯩꯈꯣꯏ ꯀꯥꯡꯗꯣ ꯀꯗꯣ ꯈꯪꯉꯤꯅ ꯑ ꯑꯗꯨ ꯑꯗꯨ ꯑꯗꯒꯤ ꯑꯃ ꯀꯔꯤꯕ ꯇꯨꯔꯦꯟꯗꯒ ꯄꯨꯈ꯭ꯔꯤꯗꯒ ꯍꯦꯛ ꯇꯥꯕ ꯑꯃ ꯀꯔꯤꯕ ꯀꯕꯣꯛꯀꯥꯏꯕ ꯈ ꯑꯃ ꯈꯔ ꯈꯔ ꯆꯥꯎꯕ ꯑꯃ ꯂꯩꯕ ꯈꯪꯕꯅ ꯑꯥ ꯑꯗꯨ ꯑꯗꯨ ꯑꯗꯨꯥꯁꯦ ꯑꯗꯨꯝ ꯑꯣ ꯍꯣꯏ ꯍꯣꯏ ꯍꯣꯏ ꯑꯗꯨꯝꯕꯗꯣ ꯑꯗꯨꯝꯕꯗꯣ ꯁꯣꯏꯔ ꯁꯣꯏꯔꯒ ꯑꯩꯈꯣꯏꯗꯤ ꯑꯗꯨꯝ ꯄꯤꯖꯩꯕ ꯑꯗꯨꯗꯨꯅꯅꯦ ꯃꯍꯥꯎꯗꯣ ꯈꯦꯠꯅꯔꯤꯗꯣ
ꯑꯁ ꯑꯗꯨꯅꯤ ꯑꯗꯨꯅꯤꯅꯦ ꯍꯥꯎꯗꯣꯏꯁꯦ
ꯃꯥꯅꯦꯦ ꯃꯥꯅꯦꯦ ꯑꯗꯩ ꯑꯃꯨꯛ ꯊꯥꯗꯣꯛꯑꯒꯁꯨ ꯊꯝꯕ ꯍꯥꯏ ꯇꯔꯦꯅꯦꯕꯣ
ꯎꯝ
ꯌꯦꯦ ꯑꯗꯨꯗꯨꯏꯅꯤꯗ ꯍꯥꯎ ꯋꯥ ꯍ ꯃꯤꯟꯖꯦ
ꯇꯤꯟ ꯌꯣꯂꯛꯅꯥꯎ ꯅꯪ ꯋꯥꯏꯁꯤ ꯀ
ꯅꯪꯅ ꯑꯣꯏꯁꯨ ꯀꯩꯅꯣ ꯇꯧꯔꯒ ꯑꯗꯨ ꯄꯨꯈꯠꯂꯒ ꯀꯗꯥꯥꯏꯗꯅꯣ ꯆꯠꯂꯒ ꯀꯣꯏꯕ ꯑꯣꯏꯅ ꯆꯥꯔꯨ ꯌꯥꯏ ꯀꯩꯅꯣꯅꯦ
ꯌꯥꯏꯑ ꯌꯥꯏꯌꯦ ꯅꯪ ꯑꯗꯨ ꯁꯨꯡꯁꯣꯏ ꯁꯣꯏ ꯑꯗꯨꯗꯩ ꯄꯣꯔꯛꯑꯣ ꯆꯥꯔꯁꯤꯅꯦ ꯑꯗꯨ ꯑꯗꯨꯝ ꯂꯩꯔꯗꯤ ꯃꯌꯥꯝ ꯆꯥꯁꯦ ꯆꯥꯁꯦ ꯍꯥꯏꯔꯒ ꯆꯤꯟꯗꯕꯨꯗꯤ ꯑꯃꯁꯨ ꯑꯃꯁꯨ ꯆꯥꯁꯦ ꯍꯥꯏꯅꯕ ꯑꯗꯣ ꯄꯣꯠꯇꯇꯣ ꯌꯧꯔꯛꯇ꯭ꯔꯤꯉꯩꯗꯤ ꯑꯗꯨꯝ ꯑꯣꯏꯗ ꯂꯩꯔꯦꯕ ꯑꯃꯅ ꯅꯣꯡꯃ ꯍꯥꯏꯔꯛꯀꯅꯤ ꯑꯃꯅ ꯅꯣꯡꯃ ꯍꯥꯏꯔꯛꯀꯅꯤ ꯄꯨꯟꯁꯤꯟꯕ ꯉꯝꯗ꯭ꯔꯦꯕ
ꯉꯝꯗ꯭ꯔꯦ ꯉꯝꯗ꯭ꯔꯦ ꯍꯟꯗꯛꯇꯤ ꯁꯣꯏꯗꯅ ꯆꯠꯂꯖꯤꯁꯦ ꯏꯁ ꯑꯗꯨ ꯍꯥꯏꯔꯒ ꯑꯗꯨ ꯍꯥꯏꯔꯒ ꯉꯍꯥꯟꯋꯥꯏ ꯑꯩꯈꯣꯏꯅ ꯊꯥꯏꯅ ꯑꯩꯈꯣꯏ ꯃꯌꯥꯝ ꯑꯩꯈꯣꯏ ꯄꯨꯂꯞ ꯄꯥꯔꯇꯤ ꯁꯨꯔꯤꯀꯥꯟꯗ ꯇꯋꯥꯡꯗ ꯀꯣꯏꯕ ꯆꯠ ꯑꯗꯨꯗ ꯅꯨꯡꯉꯥꯏ ꯏꯅꯤꯅꯦ
ꯅꯨꯡꯉꯥꯏꯌꯦ ꯅꯨꯡꯉꯥꯏ ꯑꯗꯨꯒꯤ ꯖꯔꯅꯤꯗꯨꯗꯤ ꯚꯥꯏ ꯄꯨꯟꯁꯤ ꯀꯥꯎ ꯉꯝꯃꯔꯣꯏ ꯁꯤ ꯅꯨꯡꯉꯥꯏꯇ꯭ꯔꯣ
ꯑꯩ ꯑꯗꯨꯃꯥꯏ ꯅꯨꯡꯉꯥꯏꯕ ꯆꯠꯇ꯭ꯔꯤꯕꯣ ꯍꯥꯟꯅ ꯃꯃꯥꯡꯗ
ꯑꯁ ꯑꯩ ꯑꯩꯁꯨ ꯆꯠꯇ꯭ꯔꯤꯣ ꯅꯨꯡꯁꯤꯁꯨ ꯅꯨꯡꯁꯤꯌꯦ ꯍꯧꯖꯤꯛ ꯈꯜꯂꯨꯕꯗꯣꯀꯣ
ꯈꯜꯂꯨꯔꯥꯒ ꯂꯨꯡꯁꯤ
ꯎꯝ ꯃꯌꯥꯝꯁꯨ ꯂꯣꯏ ꯂꯥꯞꯅꯈꯤꯕꯩ ꯇꯞ ꯇꯧꯔꯦ ꯅꯥꯕꯥ ꯍꯥꯟꯅꯁꯨ ꯇꯧꯝꯃꯤ ꯃꯑꯣꯡ ꯃꯌꯥꯝꯗꯨꯒ ꯍꯧꯖꯤꯛ ꯂꯩꯅꯩ ꯃꯑꯣꯡ ꯍꯥꯡꯖꯤꯒ
ꯂꯥꯞꯅꯔꯦ ꯂꯥꯞꯅꯔꯦ ꯐꯖꯅ ꯂꯥꯞꯅꯔꯦ ꯑꯗꯨꯕꯨꯗꯤ ꯃꯥꯏ ꯃꯥꯥꯏꯒꯤ ꯂꯥꯏꯟ ꯑꯃꯃꯝꯗ ꯂꯣꯏꯅꯥ ꯆꯠꯅꯈꯤꯕꯅꯤ ꯀꯣ ꯁꯨꯝ ꯄꯨꯜꯂ ꯂꯩꯌꯣ ꯑꯗꯨꯗꯤ ꯌꯥꯗꯦꯕ
ꯃꯥꯅꯦ ꯑꯗꯨꯕꯨꯗꯤ ꯆꯨꯝꯃꯃꯦ ꯅꯪꯅ ꯍꯥꯏꯗꯨꯁꯨ
ꯑꯩꯈꯣꯏꯅ ꯑꯩꯅ ꯈ꯭ꯋꯥꯏ ꯅꯨꯡꯉꯥꯏꯈꯤꯕ ꯑꯃ ꯂꯩꯌꯦ ꯇꯋꯥꯡꯒꯤꯗ
ꯀꯦꯔꯝꯕꯅꯣ
ꯑꯥ ꯀꯩꯅꯣꯒꯤ ꯑꯩꯈꯣꯏꯅ ꯑꯃ ꯃ꯭ꯌꯨꯖꯌꯝ ꯑꯃ ꯆꯪꯉꯤꯗꯅ ꯇꯋꯥꯡꯉ ꯃꯣꯏ ꯃ꯭ꯌꯨꯖꯌꯝꯗꯣ ꯑꯗꯨꯗ ꯀꯩꯅꯣ ꯑꯩꯈꯣꯏꯒꯤ ꯒꯥꯏꯗ ꯇꯧꯕꯤꯕ ꯅꯨꯄꯤꯗꯣ ꯑꯗꯨ ꯃꯥꯅ ꯃꯣꯏ ꯃꯌꯨꯝꯗ ꯀꯧꯔꯒ ꯑꯥ ꯐꯥꯖꯅꯔꯦꯕ ꯇꯧꯕꯤꯕꯗꯣ ꯑꯩꯈꯣꯏ ꯃꯌꯥꯝꯋ ꯋꯦꯜꯀꯝ ꯐꯖꯅ ꯇ꯭ꯔꯤꯠ ꯀꯌꯥ ꯇꯧꯕꯤꯔꯛꯄꯣ ꯑꯗꯨ ꯑꯗꯨ ꯑꯗꯨꯝꯅꯤꯗꯥ ꯐꯖꯅ ꯅꯨꯡꯉꯥꯏ ꯑꯗꯨꯝꯁꯦ ꯍꯥꯏꯗꯤ ꯌꯥꯝ ꯄꯦꯟꯕꯗ ꯊꯃꯣꯏꯗꯣ ꯑꯣꯏꯕ ꯍꯥꯏꯇꯥꯔꯦꯅꯦ ꯑꯩꯈꯣꯏꯅ ꯇꯋꯥꯡ ꯇꯋꯥꯡ ꯆꯠꯂꯨꯕꯒꯤ ꯑꯩꯈꯣꯏꯒꯤ ꯅꯨꯡꯉꯥꯏꯕꯗꯣ ꯨꯒꯅꯥꯅꯤ ꯁꯔꯨꯛ ꯑꯃ ꯑꯣꯏꯍꯜꯂꯦꯕ ꯃꯍꯥꯎ ꯃꯍꯥꯎꯑꯣ ꯀꯃꯥꯏꯅꯇꯥꯔꯦꯅꯤꯀꯣ ꯇꯣꯉꯥꯟꯕ ꯑꯩꯈꯣꯏꯅ ꯑꯩꯈꯣꯏꯅ ꯆꯠꯂꯦ ꯍꯥꯏꯕꯒꯤ ꯋꯥꯅꯤ ꯃꯣꯏꯒꯤ ꯂꯣꯀꯦꯜꯒꯤ ꯑꯣꯏꯕ ꯄꯣꯠꯇꯨꯗꯤ ꯑꯩꯈꯣꯏ ꯀꯔꯤꯝ ꯈꯪꯉꯣꯏ ꯑꯗꯨꯅꯦꯕ ꯑꯗꯨꯗꯨꯅ ꯃꯣꯏ ꯃꯣꯏꯅ ꯑꯗꯨꯃꯥꯏꯅ ꯏꯟꯚꯥꯏꯠꯀ ꯇꯧꯗꯅ ꯑꯩꯈꯣꯏ ꯇꯧꯕꯤꯔꯛꯄꯗꯣ ꯌꯥꯝ ꯄꯦꯟꯕ ꯍꯥꯏꯇꯥꯔꯦꯅꯦ ꯑꯗꯒꯤ ꯑ ꯀꯔꯤ ꯕꯣꯟ ꯐꯌꯥꯔ ꯇꯧꯕ ꯍꯥꯏꯒꯗ꯭ꯔꯥ ꯀꯩꯅꯣ ꯃꯌꯥꯏꯗꯒ ꯃꯩꯒ ꯊꯥꯔꯒ ꯑꯩꯈꯣꯏ ꯃꯌꯥꯝ ꯗꯥꯟꯁꯀ ꯄꯨꯂꯞ ꯇꯧꯃꯤꯟꯅꯕꯗꯣ ꯏꯁꯩꯒ ꯄꯨꯂꯞ ꯁꯛ ꯅꯧꯗꯣ
ꯑ
ꯑ ꯑꯗꯨꯅꯅꯤ ꯐꯖꯅ ꯅꯨꯡꯉꯥꯏꯍꯟꯈ꯭ꯔꯤꯁꯦ
ꯑꯁꯦꯡꯕ ꯅꯨꯡꯉꯥꯏꯔ ꯄꯨꯔꯥ ꯑꯟꯑꯛꯁꯄꯦꯛꯇꯦꯠ ꯀꯩꯅꯣꯅꯤ ꯍꯥꯏꯥꯟ ꯑꯗꯨꯝꯗꯤ
ꯀꯥꯎꯁꯨꯝꯅꯕꯝ ꯃꯣꯏ ꯑꯗꯨꯣꯗꯤ
ꯀꯥꯎꯕ ꯉꯝꯕꯅ ꯑꯩꯈꯣꯏ ꯃꯣꯏꯒꯤ ꯇ꯭ꯔꯦꯗꯤꯁꯟꯗꯁꯨ ꯌꯥꯝ ꯐꯖꯩꯦ ꯍꯥꯏꯗꯤ ꯑꯩꯈꯣꯏ ꯂꯔꯟ ꯇꯧꯔꯛꯏꯔꯣ ꯊꯦꯡ ꯑꯩꯈꯣꯏꯅ ꯑꯗꯨ ꯐꯪꯉꯛꯄ ꯑꯦꯛꯁꯄꯤꯔꯤꯌꯦꯟꯁ ꯃꯍꯥꯎꯗꯣ ꯀꯩꯁꯨ ꯐꯪꯉꯔꯣꯏ ꯍꯥꯏꯇꯥꯔꯦꯅꯦꯀꯣ ꯑꯗꯨꯩ ꯊꯥꯖꯜꯂꯗꯤ ꯅꯨꯡꯉꯥꯏꯈꯤ ꯋꯥ ꯗꯤ ꯑꯖꯤꯕꯨ ꯆ ꯑꯗꯨ ꯀꯩꯅꯣꯗꯣ ꯑꯗꯨꯁꯨ ꯁꯥꯔꯅ ꯅ ꯍꯣꯏ ꯗꯥꯎ ꯁ ꯍꯥꯟꯅ ꯍꯥꯟꯅ ꯆꯠꯈ꯭ꯔ ꯑꯩꯈꯣꯏꯅ ꯈꯣꯡꯅ ꯁꯥꯡꯅ ꯂꯥꯛꯄ ꯂꯣ ꯈꯪꯕ꯭ꯔꯥ ꯀꯦꯞ ꯀ ꯁꯨꯡꯂꯥ ꯂꯥꯛꯇꯕꯒꯤ ꯅꯨꯡꯕꯨꯨ ꯅꯨꯡꯁꯤ ꯀꯅꯥ ꯀꯔ ꯑꯗꯨꯗꯁꯨ ꯈꯠꯅꯔꯛ ꯍꯗꯣ ꯈꯔ
ꯐꯅꯥꯄꯖꯥ ꯃ ꯌꯥꯥꯎꯒꯦ ꯅꯅꯨꯡ ꯍꯥꯏꯅꯦ ꯑꯗꯨ
ꯅꯨꯡꯉꯥꯏꯔꯦ ꯑꯗꯨ ꯕꯁ ꯃꯅꯨꯡꯗꯒ ꯀꯩꯅꯣꯒ ꯇꯧꯕꯗꯣ ꯑꯩꯈꯣꯏꯒꯤ ꯀꯣꯛ ꯈꯨꯝꯖꯤꯜꯂꯒ ꯊꯥꯅꯕꯤ ꯈꯣꯠ ꯆꯠꯅꯕꯤ ꯇꯧꯕꯗꯣ ꯑꯁ ꯐ ꯆꯥꯟꯅꯕꯅꯤ ꯃꯌꯥꯝꯗ
ꯑꯗꯨꯗꯤ ꯑꯩꯈꯣꯏꯅ ꯉꯥꯏꯍꯥꯛ ꯎꯟ ꯃꯔꯛꯇꯒ ꯀꯩꯅꯣ ꯇꯧꯔꯨꯕꯗꯣ ꯑ ꯕꯨꯝꯝꯂꯥ ꯄꯥꯠꯁꯤꯗ ꯑ ꯁꯣꯔꯣꯟꯕꯨ ꯍꯥꯏꯥꯏꯅꯦ ꯋꯥ
ꯊꯦꯡ ꯑꯣꯏ
ꯑꯁ ꯇꯛꯀꯦ ꯇꯧꯕꯅꯤ ꯀꯩꯅꯣ ꯑꯩꯗꯤ ꯍꯥꯏꯗꯣꯛꯇꯔꯕꯩ ꯋꯥꯅꯤꯕꯨ ꯍꯥꯏꯗꯤ ꯏꯁꯤꯡ ꯃꯥꯅꯦ ꯃꯥꯅꯦ ꯏꯁꯤꯡꯁꯨ ꯇꯣꯏ ꯇꯣꯏꯅ ꯊꯥꯛ ꯀꯗꯃꯃꯤꯗꯤ ꯀꯥꯏꯗꯒꯤꯁꯤꯡ ꯏꯁꯤꯡ ꯊꯛꯑꯀꯥꯟꯗ ꯐꯩꯌꯦꯕ ꯑꯗꯨꯒꯤ ꯀꯠꯇꯣ
ꯑꯝ
ꯑꯗꯨ ꯋꯥꯕ ꯍꯥꯏꯇꯥꯔꯦ ꯑꯗꯨꯗꯨꯅ ꯑꯁ
ꯍꯣꯏ ꯑꯁ ꯑꯗꯨꯒꯤ ꯅꯨꯡꯉꯥꯏꯕ ꯑꯃ ꯍꯥꯏꯔꯒꯗꯤ ꯚꯥꯏ ꯑꯩꯈꯣꯏꯅ ꯏꯪꯈ꯭ꯔ ꯃꯇꯝꯗꯨꯗ ꯀꯩꯅꯣ ꯇꯧꯕꯗꯣ ꯃꯦꯒꯤꯗ ꯃꯣꯃꯣꯒ ꯄꯨꯊꯣꯛꯄꯤꯔꯛꯄ
ꯑ ꯑ ꯃꯤꯒꯤ ꯊꯣꯁꯥꯕ ꯑꯗꯨꯝꯗꯤ ꯅꯨꯡꯉꯥꯏꯔꯦ
ꯍꯝ
ꯑꯗꯨꯃꯥꯏꯅ ꯐꯪꯅꯤꯒ ꯊꯥꯖꯗꯦ
ꯊ ꯊꯥꯖꯗꯤ
ꯑꯗꯗꯒꯤ ꯑꯩꯈꯣꯏꯅ ꯑꯩꯈꯣꯏꯅꯒ ꯕꯁ ꯃꯅꯨꯡꯗ ꯏꯁꯩꯒ ꯁꯛꯇꯅ ꯑ ꯍꯧ ꯍꯧꯎꯁꯤ ꯁꯤꯒ ꯂꯥꯎ ꯑꯗꯨꯅ ꯌꯥꯝ ꯅꯨꯡꯉꯥꯏ ꯁꯨꯡ ꯂꯥꯛ ꯂꯥꯛꯑꯔꯣꯏ ꯑꯗꯨ ꯅꯨꯡꯉꯥꯏ
ꯑꯗꯨ ꯍꯣꯏ ꯍꯧꯖꯤꯛ ꯍꯟꯒꯦꯁꯤꯀꯣ
ꯍꯪꯒꯦꯁꯨ ꯐꯪꯉꯔꯣꯏ ꯍꯪꯉꯁꯨ ꯁꯨꯡꯃꯥꯡ ꯐꯪꯉꯔꯣꯏ ꯑꯩꯁꯨ ꯍꯧꯖꯤꯛ ꯑꯁ ꯑꯗꯨꯏ ꯚꯤꯗꯤꯑꯣ ꯐꯅꯥꯥꯟ ꯂꯩꯔꯤꯍꯦ ꯀꯛꯇꯕꯤꯗ ꯑꯗꯨꯝ ꯊꯝꯃꯕꯅꯦ ꯑꯩ ꯅꯨꯡꯁꯤꯃꯟꯗꯅ
ꯑꯁ ꯑꯩꯁ ꯊꯋꯥꯏ ꯅꯨꯡꯉꯥꯏꯇ ꯌꯥꯗ꯭ꯔꯔꯤꯕ ꯑꯩꯗꯤ ꯒꯦꯝꯕ ꯂꯣꯏ ꯀꯛꯈ꯭ꯔꯦ
ꯑꯩꯁꯨ ꯑꯩꯁꯨ ꯌꯦꯝꯕ ꯂꯣꯏ ꯀꯛꯊꯠꯈ꯭ꯔꯦ ꯑꯩꯁꯨ ꯁꯥꯟꯅꯔꯝꯕꯅꯤ ꯀ ꯑꯗꯨꯏ ꯀ ꯀ꯭ꯔꯦ ꯀꯩ ꯀꯥꯟꯗꯣꯏꯅꯣ ꯁꯤ ꯁꯥꯟꯅꯔꯒ ꯃꯇꯝ ꯃꯥꯡꯅꯕꯅꯦꯅ ꯃꯦꯃꯣꯔꯤ ꯃꯌꯥꯝꯗꯣ ꯊꯝꯍ ꯐꯩꯅꯦ ꯑꯩꯗ ꯑꯗꯨꯝ ꯊꯝꯃꯒ ꯂꯣꯏ ꯀꯛꯊꯠꯈ꯭ꯔꯕꯅꯦ ꯑꯇꯩꯗꯨ
ꯑꯁ ꯅꯨꯡꯁꯤꯑꯦꯅ ꯍꯥꯏꯔꯛꯑꯀꯥꯟꯁꯤꯗ ꯃꯣꯏꯒꯤ ꯃꯣꯏꯒꯤ ꯑꯥꯒꯤ ꯍꯥꯔꯚꯦꯁꯇꯤꯡ ꯗꯥꯟꯁꯅꯦꯅ ꯑꯃ ꯇꯧꯔꯛꯄꯗꯣ ꯏ ꯀꯩꯅꯣ ꯃꯈꯣꯠ ꯀꯩꯅꯣ ꯅꯕꯥꯋꯦ ꯅꯕꯥ ꯑꯣꯏꯣꯏ ꯇꯕ ꯀꯩꯅꯣ ꯃꯣꯏ ꯏꯁꯩ ꯃꯌꯦꯛ ꯑꯃ ꯂꯩꯕ꯭ꯔꯣ ꯑꯩꯅ ꯑꯗꯨ ꯏꯁꯩꯗꯣ ꯌꯨ ꯌꯨꯇꯌꯨꯕꯇ ꯊꯤꯅ ꯐꯪꯗꯦꯅ ꯀꯃꯥꯏꯅ ꯇꯧꯕꯅꯣ ꯐꯪꯗꯦ ꯀꯔꯤ ꯍꯥꯏ ꯊꯤꯔ ꯐꯪꯒꯗꯣ ꯃꯐꯝ
ꯈꯪꯗꯅꯦꯗꯗ ꯌꯥ
ꯎꯝ ꯅꯪ ꯍꯥꯏꯔ ꯈꯪ ꯅꯨꯡꯁꯕ ꯑꯩꯈꯣꯏ ꯃꯌꯥꯝꯗꯨꯗ ꯁꯤꯡꯖꯨꯒ ꯀꯩꯅꯣꯝ ꯇꯧꯔ ꯆꯥꯃꯤꯟꯅꯁꯤꯅꯦ ꯃꯌꯥꯝ ꯄꯨꯂꯞꯇꯣ ꯑꯌꯥꯕꯈꯩ ꯍꯥꯏꯇꯥꯔꯦ
ꯑꯗꯨꯗꯦ ꯄꯈꯅꯒ ꯑꯩꯣꯏꯅ ꯑꯗꯨꯨꯏ ꯆꯜ ꯂꯍ ꯍꯜꯒ ꯄꯗ ꯅꯨꯃꯤꯗꯥꯡ ꯉꯥꯎꯕꯗꯣ
ꯗ ꯑꯗꯨꯗꯅꯦ ꯂꯩꯈꯥꯏꯕꯗꯣ
ꯀꯃꯅ ꯁꯣꯔꯣ ꯁꯔꯒꯁꯤ
ꯑꯗꯨ ꯑꯗꯨ ꯀꯥꯗꯗꯤ ꯅꯨꯡꯉꯥꯏꯕꯅꯤꯅꯦ ꯍꯣꯏꯗ
ꯎ ꯃꯥꯅꯦ
ꯑꯁ ꯑꯗꯨ ꯑꯗꯨ ꯍꯥꯏꯥꯎ ꯀꯣꯏ ꯆꯠꯂꯝꯗꯥꯏꯒꯤ ꯑꯌꯨꯛꯇꯨꯗ ꯏꯪꯉꯗꯤ ꯑꯩꯅ ꯏꯔꯨꯖꯅꯕꯒꯤ ꯑꯩꯗꯤ ꯒꯤꯖꯔꯗꯣ ꯑꯗꯨꯝ ꯔꯣꯃꯤꯁꯟ ꯍꯥꯟ ꯂꯨꯊꯣꯛꯑꯃꯒ ꯑꯗꯨꯝ ꯑꯩ ꯂꯣꯏꯔꯝꯗꯥꯏꯗ ꯑꯌꯤꯡꯕ ꯑꯗꯨꯝ ꯇꯥꯕ ꯑꯩ ꯗꯥꯎꯖꯦ ꯈꯪꯕ꯭ꯔꯥ
ꯎꯝ ꯑꯗꯨ ꯑꯗꯨ ꯑꯗꯨꯏꯗꯤ ꯑꯃꯨꯛ ꯑꯩꯈꯣꯏ ꯑꯩꯈꯣꯏꯗꯨꯗꯤ ꯒꯤꯖꯔ ꯑꯗꯨꯝ ꯌꯥꯝꯕꯅꯦ ꯑꯗꯨꯗꯨꯅ ꯑꯩꯈꯣꯏꯗꯤ ꯑꯩꯈꯣꯏ ꯑꯦꯅꯤ ꯂꯩꯅꯩ ꯑꯅꯤꯗꯨꯒ ꯑꯗꯨꯝ ꯀꯣꯟꯅ ꯩꯕ ꯍꯥꯏꯗꯤ ꯑꯣꯏꯕꯅꯤꯅꯤꯀꯣ ꯉꯅꯦ
ꯑꯁ ꯅꯨꯡꯉꯥꯏꯌꯦ ꯑꯁꯦꯡ ꯅꯨꯡꯉꯥꯏꯕꯅꯦ
ꯅꯥꯕꯗꯨꯕꯨ ꯑꯩꯅꯗꯤ ꯍꯥꯏꯗꯤ ꯍꯥꯏꯕꯅꯤ ꯁꯤ ꯅꯨꯃꯤꯠ ꯇꯔꯦꯠꯅꯤꯈꯛꯁꯦ ꯁꯤ ꯈꯪꯍꯧꯍꯧꯔꯣꯏꯗꯣꯏꯅꯤ ꯁꯤꯁꯦ ꯍꯌꯦꯡ ꯄꯨꯛꯅꯤꯡ ꯅꯨꯡꯁꯤꯗꯣꯏꯅꯤ ꯁꯤ
ꯑꯗꯨꯅꯤ ꯍꯧꯖꯤꯛ ꯋꯥꯔꯤ ꯁꯥꯟꯅꯕꯁꯦ ꯚꯥꯏ ꯑꯁꯦꯡꯕꯩꯁꯨ ꯅꯨꯡꯁꯤꯕ ꯐꯥꯎꯋꯦꯕ
ꯑꯩꯗꯤ ꯏꯡꯉꯣ ꯑꯃꯨꯛꯀ ꯄꯨꯂꯞ ꯍꯜꯂ ꯆꯠꯅꯤꯡꯉꯤꯅꯤꯅ
ꯑꯩꯗꯤ ꯍꯥꯏ ꯗꯥꯏꯔꯦꯛ ꯑꯩꯈꯣꯏ ꯍꯥꯟꯅ ꯄꯩꯁꯥ ꯄꯨꯊꯣꯛꯇꯦꯅ ꯂꯤꯁꯤꯡ ꯀꯨꯟ ꯀꯨꯟꯃꯨꯛ ꯊꯣꯛꯅꯖꯦꯖꯨ ꯌꯥꯏ ꯅꯥꯕꯗꯤ
ꯑꯩꯁꯨ ꯗꯨꯁꯨ
ꯂꯥꯡꯉꯒ ꯑꯣꯏꯇꯥ ꯆꯠꯅꯗꯕꯅꯤ ꯑꯗꯨꯅꯤ
ꯑꯣ ꯐꯔꯦ ꯂꯩꯔꯣ ꯅꯪꯁꯨ
ꯍ ꯍꯣꯏ ꯐꯔꯦ ꯐꯔꯦ ꯚꯥꯏ
ꯆꯥꯕꯩꯗꯣ ꯑꯩ ꯃꯔꯣꯜꯗꯣ ꯍꯥꯏꯔꯛꯑꯒꯦ ꯄꯥꯎ ꯄꯨꯂꯞ ꯑꯥ
ꯍꯣꯏ ꯅꯪ ꯌꯦꯟꯗꯣ ꯌꯦꯟꯗꯨꯕꯨ ꯐꯖꯕ ꯂꯩꯔꯗꯤꯅꯦ ꯌꯦꯟꯗ ꯨꯃꯨꯛ ꯐꯖꯕ ꯁꯤꯟꯖꯜꯂꯁꯦꯕ ꯁꯤꯟꯖꯜꯂꯁꯦꯕ ꯑꯗꯨꯝ ꯑꯩꯈꯣꯏ ꯃꯔꯤ ꯃꯉꯥꯗ ꯑꯣꯏꯇꯥꯔ
ꯍꯣ ꯍꯣ ꯌꯥꯔꯦ ꯌꯥꯔꯦ ꯑꯩꯩꯅ ꯊꯤꯔꯛꯒꯦ ꯑꯩ ꯊꯤꯔꯛꯒꯦ
ꯍꯣꯏ ꯍꯣꯏ ꯐꯔꯦ ꯐꯔꯦ ꯑꯗꯨꯗꯤ ꯀꯣ